ꯍꯜꯂꯣ ꯕꯥꯏ ꯅꯨꯡꯉꯔꯤꯕ꯭ꯔꯣ ꯀꯩ ꯀꯩ ꯇꯧꯔꯤꯒꯦ ꯀꯩꯁꯨ ꯇꯧꯗꯦꯗ ꯃꯊꯛꯇ ꯐꯝꯃꯒ ꯊꯥ ꯐꯖꯕ ꯊꯣꯛꯑꯦꯅ ꯌꯦꯡꯉ ꯑꯁ ꯉꯁꯤꯗꯤ ꯌꯥꯝ ꯁꯥꯏ ꯍꯥꯏꯅꯦ ꯐꯣꯔꯇꯤ ꯐꯣꯔꯒ ꯌꯧꯋꯤ ꯌꯥꯏ ꯐꯖꯩ ꯉꯁꯤꯁꯨ ꯎꯝ ꯑꯁ ꯀꯩ ꯀꯩ ꯌꯦꯟꯁꯥꯡ ꯆꯥꯒꯦ
ꯑꯁꯤꯗꯤ ꯌꯦꯟ ꯑꯣꯏꯅ ꯀꯥꯡꯁꯣꯏ ꯑꯣꯏ ꯀꯩ ꯑꯣꯏ ꯇꯧꯔ ꯊꯣꯡꯖꯤꯜꯂꯦ
ꯄꯤꯇꯥꯏ ꯂꯥꯛꯑꯕ ꯅꯣꯏ ꯐꯔꯦ ꯐꯔꯦ ꯑꯣꯏꯣꯏꯗ ꯆꯥꯗꯅꯦ ꯍꯦ ꯕ ꯉꯍꯥꯟꯈꯩ ꯅꯥꯔꯨꯈꯩ ꯆꯥꯅꯤꯡꯗꯕꯗꯣ ꯉꯁꯤꯗꯤ ꯆꯥꯛ ꯈꯗꯤꯤ ꯂꯥꯈꯠꯂꯦ ꯎꯝ ꯑꯗꯨꯅꯤ ꯑꯁ ꯅꯪ ꯀꯩꯅꯣꯗ ꯂꯩꯔꯤꯕ꯭ꯔꯣ ꯒꯥꯗ ꯑꯗꯨꯝ ꯂꯩꯔꯤꯕꯣ ꯑꯩ ꯀꯥꯟ ꯂꯩꯔꯤ ꯍꯥꯏꯗꯤ ꯅꯤ
ꯑꯣ ꯑꯁ ꯂꯩꯊꯣꯛꯑꯗꯅ ꯅꯨꯡꯉꯥꯏꯔꯦ ꯑꯦꯛꯖꯥꯝꯁꯨ ꯋꯥꯠꯂꯤꯗꯨ
ꯊꯕꯛ ꯈꯔ ꯂꯩꯌꯦꯅꯦ ꯑꯗꯨꯒꯤꯅꯤꯗ
ꯎꯝ
ꯅꯠꯇ꯭ꯔꯗꯤ ꯑꯁ ꯑꯁꯣ ꯂꯩꯔꯦ ꯑꯗꯨꯝ ꯊꯥꯕ ꯆꯠꯄꯁꯨ ꯌꯥꯕ ꯈꯨꯖꯥꯅꯤ ꯊꯕꯛ ꯂꯩꯇ꯭ꯔꯗꯤ ꯑꯩ
ꯌꯦꯡꯉꯣ ꯌꯦꯡꯉꯨ ꯅꯨꯡꯉꯥꯏꯗꯧꯕ
ꯑꯣ ꯑꯩꯅ ꯅꯥꯎꯆꯥꯗ ꯋꯥꯔꯤ ꯍꯧꯕꯅꯦ ꯐꯖꯅ ꯐꯖꯅꯅ ꯈꯜꯂꯒ ꯅꯨꯄꯤ ꯄꯤꯕ ꯉꯝꯗ꯭ꯔꯦ ꯑꯩꯈꯣꯏꯅꯤ ꯇꯥꯟꯅ ꯄꯅꯤ ꯅꯣꯛꯁꯜꯂꯒ ꯇꯨꯃꯤꯟꯅ ꯆꯠꯈꯤ ꯌꯥꯗ꯭ꯔꯕꯣ ꯈꯪꯗꯦ ꯃꯗꯣ ꯑꯅ ꯍꯟꯗꯛꯇꯤ ꯂꯥꯏꯛ ꯇꯧꯔꯗꯕꯅꯤꯍꯦ ꯅꯪꯒꯤꯁꯨ ꯍꯥꯏ ꯅꯣꯛꯀꯤ ꯅꯣꯛꯀꯤꯒ ꯇꯧꯕ ꯑꯃ ꯀꯩꯝ ꯍꯥꯏꯗꯕꯤꯖꯈꯤꯕ ꯏ ꯃꯥꯏ ꯃꯂꯕꯗꯤꯍꯦ ꯃꯥ ꯌꯥꯕ꯭ꯔꯥ ꯌꯥꯗꯕ꯭ꯔꯥ ꯃꯥꯋꯥꯂꯎꯗꯦ ꯃꯋꯥꯂꯧꯗꯦ ꯑꯗꯨꯝ ꯗꯥꯏꯔꯦꯛꯅꯤ ꯅꯨꯡꯉꯥꯏꯗꯤ
ꯂꯦꯚꯔ ꯐꯦꯜ ꯁꯣ ꯒꯨꯗ
ꯃꯣꯏ ꯊꯕꯛ ꯆꯠꯂꯕꯣ ꯃꯥꯗꯤ
ꯆꯠꯂꯦ ꯆꯠꯂꯦ
ꯊꯕꯛ ꯐꯕꯅ ꯑꯃ
ꯑ ꯁꯤ ꯊꯕꯛꯀꯤ ꯃꯤꯅꯤ ꯀꯩꯅꯣ
ꯑꯗꯨꯅꯦ ꯑꯁ ꯃꯨꯗꯥꯎꯗꯤ ꯆꯠꯂꯦ ꯆꯠꯂꯦ ꯃꯣꯏꯅꯤ ꯆꯥ ꯆꯥ ꯅꯊꯟꯗꯥꯔꯣ ꯍꯧꯖꯤꯛ ꯑꯩ ꯏꯃꯥꯟꯅꯕ ꯑꯃꯒ ꯂꯩꯌꯦ ꯅꯣꯏꯗ ꯂꯩꯕ ꯏꯃꯥꯟꯅꯕ ꯑꯁ ꯅꯪꯒꯔ ꯔꯨꯝꯗꯨꯕꯨ ꯂꯩ ꯌꯥꯕ꯭ꯔꯣꯅꯤ ꯑꯁ ꯀꯥꯏꯗꯩꯅꯣ ꯃꯤ ꯂꯥꯏꯁꯦ ꯑꯁ ꯃꯥ ꯃꯥꯁꯨ ꯈꯪꯕꯅꯤꯗ ꯍꯥꯟꯗꯩ ꯈꯪꯉꯗꯤ ꯐꯩꯌꯦ ꯑꯁ ꯃꯥꯁꯨ ꯗꯦꯠ ꯅꯥꯏꯟꯁ ꯑꯦꯛꯖꯥꯝ ꯂꯣꯏ ꯍꯥꯏꯕ ꯍꯧꯖꯤꯛ ꯄꯦꯄꯔ ꯑꯃꯐꯥꯎ ꯂꯩꯇꯦ ꯗꯦꯠ ꯅꯥꯏꯟ ꯐꯥꯎ ꯒꯦꯞ ꯂꯩ ꯑꯗꯨꯒ ꯃꯌꯨꯝ ꯊꯣꯛꯅꯤꯌꯦ ꯑꯠꯁꯥ ꯀꯥꯢ ꯇꯝꯕ꯭ꯔꯣ ꯕ꯭ꯔꯣ ꯅꯠꯇꯦꯗ ꯃꯣꯏ ꯀꯔꯤ ꯒ꯭ꯔꯦꯇꯔ ꯅꯣꯏꯗꯥꯗ ꯀꯩ ꯀꯣꯂꯦꯖꯅꯣ ꯍꯥꯏꯕꯅꯦ ꯑꯁ ꯉꯥꯍꯥꯟ ꯑꯁ ꯅꯍꯥꯟ ꯑꯩ ꯑꯩ ꯑꯩꯅ ꯀꯧꯖꯣꯟ ꯅꯪꯅ ꯅꯥꯎꯆꯥ ꯀ꯭ꯔꯞꯇ ꯂꯥꯎ ꯍꯥꯏꯦꯅ ꯑꯁ ꯑꯗꯨꯗ ꯅꯣꯏꯗꯥꯗꯒꯤ ꯅꯨꯄꯥ ꯑꯃ ꯊꯦꯡꯅꯕꯅꯤꯅꯦ ꯔꯣꯍꯥꯟ ꯔꯣꯍꯥꯟ ꯀꯧꯋꯦ ꯍꯥꯏꯅ ꯃꯩ ꯃꯅꯤꯄꯨꯔ ꯃꯅꯤꯄꯨꯔ ꯃꯆꯥꯅꯤ
ꯑꯥ
ꯚꯥꯏ ꯄꯥꯔꯇꯤ ꯇꯧꯁꯤ ꯀꯣ ꯀꯩ ꯍꯥꯏ ꯅꯝꯕꯔ ꯂꯧꯈꯤꯕ ꯋꯥꯅꯤ ꯃꯥ
ꯇꯧꯔꯥ ꯂꯣꯏꯔꯦ ꯀꯩꯅꯣ ꯚꯥꯏ ꯍꯥꯏꯅ ꯍꯥꯏꯖꯤꯜꯂ ꯂꯣꯏ
ꯑꯗꯨꯅꯦ ꯑꯁ ꯑꯗꯨ ꯑꯩꯁꯨ ꯄꯨꯔꯥ ꯅꯤꯁꯥꯗꯅꯦꯗꯣ ꯍꯣꯏ ꯚꯥꯏ ꯗꯨꯒ ꯅꯨꯡꯉꯥꯏꯕꯤꯗꯣ ꯑꯥ ꯅꯨꯡꯉꯥꯏꯕꯤꯗ ꯇꯧꯒꯗꯕꯅꯤ ꯒꯥꯏ ꯎꯝ ꯋꯥꯆꯦꯞ ꯏꯁꯇꯦꯇꯁꯇ ꯃꯥꯅ ꯚ꯭ꯌꯨ ꯃꯔꯛ ꯃꯔꯛ ꯇꯧꯋꯦ ꯑꯗꯨꯝ
ꯑ ꯌꯥꯏ -ꯌꯥꯏ ꯀꯩꯁꯨꯨ ꯀꯥꯏ
ꯑꯗꯨ ꯅꯨꯃꯤꯠꯇꯤ ꯅꯨꯡꯉꯥꯏꯕꯅꯦ ꯍꯦ ꯑꯩ ꯀꯧꯕ ꯅꯨꯃꯤꯠꯇꯨ ꯅꯣꯏ ꯅꯣꯏꯅꯤ ꯂꯥꯑꯅꯤ ꯌꯃꯩ ꯇꯥꯗꯥꯝꯅꯤꯅꯦ ꯇꯦꯕꯜꯒꯤꯁꯦ -ꯇꯦꯕꯜꯒꯤꯁꯦ ꯐꯪꯉꯦ ꯍꯥ ꯇꯦꯕꯜꯁꯦ ꯑꯩꯈꯣꯏ ꯏꯃꯥꯟꯕ ꯑꯃ ꯁꯨꯕ ꯑꯗꯨꯗ
ꯍꯝ
ꯑꯗꯨꯗ ꯇꯦꯕꯦꯜ ꯑꯩꯈꯣꯏ- ꯑꯩꯈꯣꯏ ꯆꯠꯂꯦ ꯃꯤ ꯃꯉꯥ ꯑꯦ ꯃꯤ ꯃꯉꯥ ꯑꯩ ꯑꯦ ꯍꯣꯏ ꯃꯤ ꯃꯉꯥ ꯑꯗꯨꯗ ꯇꯦꯕꯜꯒꯤꯗꯤ ꯂꯤꯁꯤꯡ ꯅꯤꯄꯥꯜꯅꯦ ꯑ ꯃꯥꯄꯜꯅꯦꯕ ꯑꯁ ꯃꯥꯅ ꯑꯩꯈꯣꯏ ꯇꯤꯀꯦꯠ ꯑꯩꯈꯣꯏ ꯑꯦꯟꯇ꯭ꯔꯤ- ꯑꯦꯟꯇ꯭ꯔꯤꯗꯣ
ꯑꯥ
ꯑꯦꯟꯇ꯭ꯔꯤꯗꯨ ꯂꯧꯔꯒ ꯃꯥꯅ ꯑꯁ ꯑꯩ ꯇꯧꯕꯤꯒꯦꯅ ꯇꯦꯕꯜ -ꯇꯦꯕꯜ ꯑꯃ ꯍꯥꯞꯄꯤꯔꯛ ꯑꯦ ꯇꯦꯕꯜ ꯑꯗꯨꯒ ꯆꯤꯌ꯭ꯔ ꯃꯣꯏ ꯕꯛꯀꯦꯠꯇ ꯍꯥꯞꯄ ꯂꯧꯊꯣꯛꯄꯗꯣ ꯑꯁ ꯑꯗꯨ ꯄꯤꯌꯦ ꯑꯗꯨꯒ ꯅꯨꯄꯤ ꯑꯅꯤ - ꯑꯍꯨꯝ ꯐꯝꯃ ꯂꯩꯔꯝꯃꯦ ꯑꯁ ꯗꯥꯏꯔꯦꯛ ꯆꯪꯉꯒ ꯋꯥꯔꯤ ꯁꯥꯟꯅꯕꯤꯅꯦꯕꯣ
ꯃꯩ ꯇꯥꯁꯟꯕꯤꯅꯦꯕ
ꯀꯥꯏꯗꯩ ꯑꯁ ꯃꯣꯏꯖꯨ ꯊꯤ ꯐ꯭ꯔꯠꯂꯤ ꯑꯣꯏ ꯍꯥ ꯗꯥꯏꯔꯦꯛ ꯆꯪꯉꯒ ꯋꯥꯔꯤ ꯍꯧ -ꯍꯧꯕꯤꯅꯤ ꯃꯣꯏꯅ
ꯑꯁ ꯌꯥꯔꯦꯍꯦꯁꯤꯗꯤ ꯑꯩꯅ ꯑꯩꯒꯤ ꯏꯃꯥꯟꯅꯕ ꯂꯥꯛꯄꯁꯤꯡꯗꯨꯗ ꯑꯁ ꯇꯧꯁꯤꯜꯂꯨ- ꯇꯧꯁꯤꯜꯂꯨꯒ ꯑꯦ ꯑꯗꯨꯅꯦ ꯑ ꯃꯥꯗꯤ ꯄꯨꯡꯈꯥꯏ ꯂꯩꯔꯦ ꯌꯨꯝ ꯄꯨꯒꯦꯔꯤ ꯌꯦꯞꯇ ꯐꯔꯦ- ꯐꯔꯦ ꯑꯁ ꯑꯩꯗꯤ ꯀꯥꯏꯆꯠꯈ꯭ꯔꯕꯅ ꯊꯤ ꯂꯩꯔꯦ ꯏꯃꯥꯟꯕꯅ ꯑꯁ ꯃꯥꯗꯤ ꯄꯨꯔ ꯆꯠꯔꯦꯍꯦ ꯑꯁ ꯐꯔꯦ -ꯐꯔꯦ ꯑꯗꯨꯗꯤ ꯃꯥꯏ ꯃꯥꯒꯤ ꯑꯃꯃꯝꯕꯨꯖꯒ꯭ꯔꯗꯤ ꯐꯔꯦ ꯑꯁ ꯑꯗꯨ ꯊꯤꯌꯥꯃꯅꯦ ꯑ ꯅꯨꯄꯤꯗꯣ ꯑꯁ ꯌꯥꯝꯃꯤ ꯑꯗꯨꯃꯤꯠ ꯅꯥꯎꯆꯥ ꯂꯥꯛꯄ ꯑꯩ ꯅꯥꯎꯆꯥ ꯂꯥꯛꯄ ꯅꯨꯃꯤꯠꯇꯨ ꯅꯪ ꯈꯪꯕ꯭ꯔꯣ ꯈꯉꯤ ꯈꯥꯉꯤ ꯑꯗꯨ ꯅꯪ ꯅꯪꯗꯤ ꯃꯤ ꯂꯥꯛꯑꯦ ꯍꯥꯏꯅ ꯑ ꯇꯧꯔꯝꯃꯤꯅꯦ
ꯁꯣꯝꯗ ꯏꯃꯥꯟꯅꯕ ꯂꯥꯛꯁꯟꯕ
ꯎꯝ ꯑꯁ ꯑꯗꯨ ꯅꯩꯁꯨ ꯑꯁ ꯅꯥꯎꯆꯥꯗ ꯑꯩꯅ ꯑꯃ ꯊꯥꯖꯤꯟꯕꯅꯦꯕ ꯗꯥꯟꯁ ꯇꯧꯅꯕ ꯑꯁ ꯇꯧꯈꯥꯏꯔ ꯂꯩꯕꯅꯤꯅꯦ ꯃꯣꯏꯅꯤ ꯑꯗꯣ ꯀꯔꯤ ꯇꯧꯔ ꯖꯥꯠꯅꯣ ꯈꯪꯗꯦ ꯅꯨꯄꯤꯗꯣ ꯑꯩꯗ ꯑꯃꯨꯛ ꯂꯥꯛꯑꯦ ꯑꯩ ꯀꯩ ꯇꯧꯔꯨꯅꯣꯍ ꯑꯁ ꯃꯥ ꯌꯥꯝ ꯇꯧꯅꯤꯡꯗ꯭ꯔꯕ ꯃꯥꯜꯂꯦ ꯑꯦ ꯃꯗꯨꯏ ꯖꯤꯕꯗꯨꯅ ꯑꯗꯨꯅꯦ ꯑꯁꯥꯏ ꯇꯧꯗꯣꯏꯅꯣ ꯉꯁꯤ ꯃꯥꯏ ꯑꯩꯒꯤ ꯃꯥꯏꯗꯃꯛꯅꯤꯅꯦ ꯑꯌꯥꯝꯕꯗꯤ ꯁꯦꯝꯃꯤꯕ ꯑꯌꯥꯝꯕꯁꯦ ꯃꯥꯅ ꯁꯤ ꯄꯥꯝꯃꯤ ꯁꯨꯃꯥꯏꯅ ꯇꯧꯕ ꯅꯨꯄꯤ ꯄꯥꯝꯃꯤꯁꯨ ꯃꯁꯤꯅ ꯍꯥꯏꯗꯕꯅꯤꯅ ꯈꯪꯗꯦꯕ ꯎ ꯑꯩꯕꯨꯗꯤ ꯍꯥꯏꯕ ꯑꯩꯁꯤꯐꯥꯎ ꯈꯪꯗꯦꯕ ꯎ ꯑꯁ ꯃꯥꯥꯟꯅ ꯍꯧꯖꯤꯛ ꯑꯔꯨꯅꯥꯆꯟ ꯅꯨꯨꯄꯤ ꯑꯗ ꯑꯗꯨ ꯄꯥꯝꯕ ꯖꯥꯠꯅꯦ ꯃꯥ ꯐꯖꯅꯗꯤ ꯀꯗꯦ ꯋꯥꯔꯤ ꯁꯥꯟꯅꯑꯣ ꯍꯥꯏ ꯑꯗꯨꯐꯥꯎ ꯁꯥꯟꯅꯗꯦ ꯐꯖꯅ ꯑꯗꯨ ꯑꯣꯏꯔꯒꯅ ꯑꯗꯨ ꯋꯥꯔꯤ ꯐꯖꯅ ꯁꯥꯟꯅꯔꯣ ꯑꯗꯨꯁꯨ ꯁꯥꯟꯅꯗꯕ ꯃꯥꯜꯂꯦ ꯑꯗꯨꯅꯦ ꯑꯁ ꯑꯗꯨꯗꯤ ꯑꯩ ꯑꯩ ꯐꯖꯅ ꯍꯥꯏꯕꯅꯤ ꯃꯥꯕꯨꯗꯤ ꯑꯁ ꯐꯁꯨ ꯌꯥꯝ ꯐꯕꯅꯦ ꯅꯨꯄꯤꯗꯣ ꯍꯥ ꯒ꯭ꯌꯥꯟ ꯇꯥꯕ ꯅꯨꯄꯤ ꯅꯪ ꯀꯩꯀꯥ ꯐꯖꯅ ꯇꯧ ꯌꯥꯝ ꯐꯕꯅꯤ ꯑꯗꯨꯅꯦ ꯋꯥꯔꯤ ꯋꯥꯇꯥꯏꯒ ꯑꯗꯨꯝꯅꯨꯡꯇꯤ ꯈ ꯁꯔꯗꯤ ꯑꯗꯨ ꯅꯛꯁꯟꯅꯔꯗꯕꯅꯦꯕ ꯑꯗꯨꯅꯦꯅꯗꯤ ꯉꯥꯏꯍꯥꯛꯇꯪ ꯁꯥꯟꯅꯔ ꯑꯁ ꯉꯥꯏꯍꯥꯛꯇꯪ ꯁꯥꯟꯅꯔꯝꯃꯒ ꯅꯨꯃꯤꯠ ꯑꯗꯨꯝ ꯁꯥꯗꯕꯗ ꯇꯧꯋꯦꯕ ꯑꯗꯨꯝ ꯑꯗꯨꯗꯤ ꯌꯥꯔꯣꯏ ꯑꯗꯨꯗꯤ ꯌꯥꯔꯣꯏꯅꯦ ꯃꯁꯤ ꯈꯔ ꯋꯥꯔꯛꯇ ꯌꯥꯔꯣꯏ ꯋꯥ ꯑꯦ ꯑꯁ ꯑꯩ ꯅꯣꯡꯃ ꯅꯣꯡꯃ ꯐꯖꯅ ꯍꯥꯡꯈꯤ ꯅꯪ ꯉꯁꯤꯗꯤ ꯐꯖꯅ ꯍꯥꯏꯌꯨ ꯀꯔꯝꯕ ꯄꯥꯝꯕꯖꯥꯠꯅꯣꯅ ꯀꯔꯝꯕ ꯃꯑꯣꯡ ꯄꯥꯝꯒꯦꯅ ꯍ ꯍ ꯃꯥ
ꯎꯝ ꯃꯗꯨ ꯍꯪꯕ ꯌꯥꯏ
ꯎꯝ ꯑ ꯑꯁ ꯋꯥꯏꯍꯦ ꯊꯕꯛ ꯂꯩꯇꯕꯁꯨ
ꯑꯁ ꯋꯥꯏꯌꯦꯕꯨ ꯀꯩꯝ ꯇꯧꯅꯤꯉꯥꯢ ꯂꯩꯇꯕꯁꯦ ꯄꯨꯡꯁꯥꯗ ꯁꯥꯔ ꯂꯩꯕꯁꯤꯁꯨ ꯋꯥꯏꯌꯦꯕꯨ
ꯋꯥꯏ ꯑꯁ ꯑꯩ ꯁꯤ ꯂꯥꯛꯄꯁꯦ ꯊꯕꯛ ꯂꯩꯇ꯭ꯔꯦ ꯋꯥꯏ ꯑꯗꯨꯝ ꯐꯣꯟ ꯐꯣꯟ ꯑꯗꯨꯝ ꯐꯣꯟ ꯃꯦꯠ ꯂꯩꯕꯁꯤ ꯋꯥꯢꯅꯦ ꯑꯁ ꯑꯗꯨꯃꯨꯛ ꯋꯥꯕꯗꯤ ꯂꯩ ꯇꯦꯍꯦ ꯊꯕꯛꯁꯨꯕꯗꯨꯗꯤ ꯁꯤꯅ ꯍꯦꯟꯅ ꯋꯥꯏ ꯀꯩꯅꯣ
ꯑꯗꯨꯅꯦ ꯍꯥꯏꯁꯦ
ꯊꯕꯛ ꯁꯨꯕꯗꯨꯗꯤ ꯀꯩꯅꯣꯝꯃ ꯑꯗꯨ ꯑꯗꯨꯝ ꯇꯧꯔꯤꯅꯦꯕ ꯑꯗꯨꯅꯦ ꯀꯩ ꯀꯧꯝꯇ ꯇꯧꯗꯕꯤ ꯁꯨꯝ ꯂꯩꯕꯁꯤꯁꯨ ꯊꯤ ꯋꯥꯏꯑꯦꯕ ꯑꯥ ꯑꯗꯨꯅꯦ ꯊꯕꯛꯄꯨ ꯇꯧꯔꯗꯤ ꯀꯥꯟꯅꯁꯨ ꯈꯔꯗꯤ ꯀꯥꯟꯅꯩꯅ ꯀꯩꯅꯣ ꯑꯗꯨꯝ ꯂꯩꯔꯗꯤ ꯢꯁ ꯄꯨꯟꯁꯤ ꯃꯥꯡꯕꯒ ꯆꯞ ꯃꯥꯟꯅꯔꯦ ꯃꯥꯡꯉꯦ ꯌꯥꯝ ꯃꯥꯡꯉꯦ ꯃꯇꯝ ꯃꯥꯡꯉꯦ ꯒ꯭ꯌꯥꯟ ꯃꯦꯟ ꯏꯇꯥ ꯇꯥꯗ꯭ꯔꯦꯕ ꯑꯣ ꯑꯁ ꯀꯔꯤ ꯊꯕꯛ ꯀꯥꯔꯔꯤꯌꯥꯒꯤ ꯑꯩꯗꯤ ꯉꯁꯤ ꯂꯥꯁ ꯗꯦꯠꯅꯦ ꯈꯜ ꯂꯩꯔꯝꯕꯅꯤꯅꯦ
ꯑꯥ
ꯑꯗꯣ ꯃꯦꯁꯦꯖꯁ ꯂꯥꯛ ꯅꯍꯥꯛ ꯑꯃ ꯂꯥꯛꯑꯦꯕ ꯑꯗꯨꯗ ꯇ꯭ꯋꯦꯟꯇꯤ ꯁꯚꯦꯟ ꯍꯥꯏꯔꯝꯃꯒ ꯇ꯭ꯋꯦꯟꯇꯤ ꯁꯚꯦꯟ ꯃꯥ꯭ꯔꯁ ꯍꯥꯏꯕ ꯑꯣꯏꯔꯝꯕ ꯋꯥꯅꯤ ꯂꯥꯟ ꯂꯥꯁ ꯇꯥꯀꯁꯀꯤꯗꯨ ꯑꯗꯨ ꯑꯣꯏꯅ ꯍꯣꯏ ꯚꯥꯏ ꯃꯇꯝꯁꯨ ꯇꯥꯔꯦ ꯑꯗꯨꯗꯤ ꯃꯊꯪ ꯑꯃꯨꯛ ꯍꯣ ꯍꯣ ꯚꯥꯢ ꯑꯣꯀꯦ